ꯇꯥꯏꯇ ꯐꯥꯏꯄ
ꯌ‌ꯣ ꯇꯥꯏ ꯑꯗꯨꯗꯤ ꯁꯤꯒꯗꯤ ꯑꯍꯨꯝ ꯑꯍꯨꯝ ꯁꯨꯔꯅꯤꯌ‌ꯦ
ꯑꯝꯇ ꯄꯥꯏꯌꯨꯀꯣ
ꯎꯝ ꯄꯥꯏ ꯑꯃꯥ ꯑꯅꯤ ꯑꯍꯨꯝ ꯃꯔꯤ ꯃꯉꯥ ꯇꯔꯨꯛ ꯇꯥꯔꯦꯠ ꯅꯤꯄꯥꯜ ꯇꯔꯥ ꯇꯔꯥꯃꯥꯊꯣꯏ ꯇꯔꯥꯅꯤꯊꯣꯏ ꯇꯔꯥꯍꯨꯝꯗꯣꯏ ꯇꯔꯥꯃꯔꯤ ꯇꯔꯥꯃꯉꯥ ꯇꯔꯥꯇꯔꯨꯛ ꯇꯔꯥꯇꯔꯦꯠ ꯇꯔꯥꯅꯤꯄꯥꯜ ꯇꯔꯥꯃꯥꯄꯜ ꯀꯨꯟ
ꯀꯨꯟꯃꯥꯊꯣꯏ ꯀꯨꯟꯅꯤꯊꯣꯏ ꯀꯨꯜꯍꯨꯝꯗꯣꯏ ꯀꯨꯟꯃꯔꯤ ꯀꯨꯟꯃꯉꯥ ꯀꯨꯟꯇꯔꯨꯛ ꯀꯨꯟꯇꯔꯦꯠ ꯀꯨꯟꯅꯤꯄꯥꯟ ꯀꯨꯟꯃꯄꯜ ꯀꯨꯟꯊ꯭ꯔꯥ
ꯑꯗꯨꯅ ꯑꯍꯟꯗꯨꯖꯨ ꯍꯧꯖꯤꯛ ꯑꯌꯨꯛꯁꯦ ꯑꯩ ꯁꯥꯟꯅꯁꯦ ꯍꯥꯏꯔꯝꯃꯤꯅꯦ ꯑꯃꯥ ꯀꯩꯅꯣꯁꯦ ꯃꯥꯏꯗꯤ ꯐꯣꯟꯗꯣ ꯄꯥꯏꯒꯤꯗ꯭ꯔꯦꯅ‌ꯦ
ꯑꯣ
ꯅꯒꯤꯖꯤꯗꯤ ꯀꯩꯅꯣꯝꯁꯨ ꯀꯨꯟꯃꯉꯥ ꯁꯨꯗ꯭ꯔꯤꯕꯣ
ꯎꯝ ꯁꯨꯗ꯭ꯔꯤ ꯁꯤꯖꯤꯒ ꯁꯨꯗꯤ ꯁꯨꯨꯔꯅꯤ
ꯑꯝ ꯀꯨꯟꯊ꯭ꯔꯥ ꯁꯨꯍꯟꯕ ꯌꯥꯔꯦ ꯀꯩꯅꯣ ꯍꯧꯖꯤꯛꯗꯣ
ꯎꯝ
ꯌꯥꯗ꯭ꯔꯥ
ꯌꯥꯏ
ꯑ ꯀꯩꯅꯣ ꯃꯉꯥꯔꯛꯇꯩ ꯍꯦꯟꯅ ꯌꯥꯗꯦ ꯍꯥꯏꯕ꯭ꯔꯥꯅꯦ
ꯅꯣꯡꯃꯒꯤ ꯑꯗꯨꯝ ꯐꯅꯌꯥꯝ ꯁꯥꯟꯅ ꯌꯥꯕꯅꯤ ꯑꯩ ꯉꯔꯥꯡ ꯇꯔꯨꯛ ꯇꯔꯦꯠ ꯅꯤꯄꯥꯜ ꯍꯦꯟ ꯁꯥꯟꯅꯩ
ꯃꯤ ꯑꯃꯥꯒ
ꯍꯥ
ꯃꯤ ꯑꯃꯥꯈꯛꯇꯪꯒ
ꯅꯠꯇꯦ ꯃꯤ ꯑꯃꯗꯤ ꯇꯔꯨꯛꯃꯨꯛ ꯁꯥꯟꯅ ꯌꯥꯕꯅꯤ ꯑꯗꯣ ꯑꯩꯈꯣꯏ ꯍꯥꯄꯛꯄ ꯃꯤꯗꯨꯅꯗꯤ ꯏꯌꯥꯝꯕꯗꯅꯗꯤ ꯃꯉꯥꯔꯛ ꯁꯥꯟꯅꯨꯗꯤ ꯍꯥꯏꯔꯛꯄꯅꯦ ꯑꯩ ꯏꯌꯥꯝꯕ ꯑꯃꯥ ꯇꯔꯨꯛꯂꯛ ꯁꯥꯟꯅꯍꯜꯂꯦ ꯀꯩꯁꯨꯕꯨꯗꯤ ꯇꯧꯗꯦ
ꯑꯗꯨꯝ ꯌꯥꯏꯗ ꯏꯇ ꯇꯔꯥꯛ ꯁꯥꯟꯅꯕ ꯌꯥꯎꯔꯦ
ꯎꯝ
ꯇꯔꯥ ꯀꯨꯜꯂ ꯑꯗꯨꯝ ꯁꯥꯟꯅꯕ ꯌꯥꯏꯕ
ꯃꯤ ꯑꯃꯥꯗ
ꯑ
ꯑꯣ
ꯑꯗꯨ ꯃꯥꯅ ꯃꯉꯥꯔꯛ ꯈꯛ ꯁꯥꯟꯅꯧ ꯍꯥꯏꯖꯤꯅ ꯀꯃꯥꯏ ꯇꯧꯔꯤꯖꯥꯠꯅꯣ ꯈꯪꯗꯦ
ꯎꯝ
ꯌꯥꯕꯨꯗꯤ ꯑꯗꯨꯝ ꯌꯥꯏꯕ ꯑꯩꯈꯣꯏꯅ ꯅꯨꯡꯇꯤ ꯅꯣꯡꯃꯗ ꯇꯧꯕꯗꯨꯅ ꯃꯤ ꯃꯌꯥꯝ ꯇꯧꯁꯤꯟꯅꯕꯒꯤ ꯆꯤꯟꯕꯒꯤꯅꯦꯕ
ꯎꯝ
ꯅꯨꯡꯗꯥꯡꯒꯨꯝꯕ ꯑꯗꯩ ꯑꯌꯨꯛꯀꯨꯝꯕ ꯄꯨꯡ ꯇꯔꯥꯒꯤ ꯃꯇꯨꯡ ꯅꯨꯡꯗꯥꯡꯒꯤ ꯑꯩ ꯄꯨꯁꯨ ꯃꯊꯟ ꯁꯤꯗꯤ ꯑꯗꯨꯝꯔꯛ ꯌꯥꯏ ꯃꯣꯏꯅ ꯑꯀꯛꯅꯕꯤ ꯃꯁꯤꯡ ꯊꯝꯕ ꯑꯣꯏꯗꯤ ꯇꯧꯕ ꯌꯥꯔꯣꯏꯗꯅ ꯑꯣ ꯃꯉꯥꯔꯛꯇ ꯍꯦꯟꯅ ꯊꯝꯗꯦꯕ ꯃꯤ ꯑꯅꯧ ꯑꯅꯧꯕ ꯍꯥꯄꯛꯅꯕꯒꯤ ꯁꯦꯝꯁꯨ ꯁꯦꯝ ꯑꯣꯏꯔꯨꯟ ꯔꯨ ꯃꯥꯜꯂꯦ ꯃꯥꯅ
ꯑꯣ ꯎꯝ ꯇꯧꯔꯝꯃꯦ ꯑꯗꯨꯁꯨ
ꯎꯝ
ꯑꯃ ꯑꯅꯤ ꯑꯍꯨꯝ ꯃꯔꯤ
ꯑꯣ ꯑꯝꯇ ꯄꯥꯢꯌꯣ ꯏꯁꯤꯡ ꯏꯁꯤꯡ ꯑꯝ ꯊꯛꯈꯤꯒꯦ
ꯍꯣꯢ ꯌꯥꯏ ꯌꯥꯝ
ꯇꯔꯨꯛ ꯇꯔꯦꯠ ꯅꯤꯄꯥꯜ ꯄꯟ ꯇꯔꯥ ꯇꯔꯥꯃꯥꯊꯣꯏ ꯇꯔꯥꯅꯤꯊꯣꯏ ꯇꯔꯥꯍꯨꯝꯗꯣꯏ ꯇꯔꯥꯃꯔꯤ ꯇꯔꯥꯃꯉꯥ ꯇꯔꯥꯇꯔꯨꯛ ꯇꯔꯥꯇꯔꯦꯠ ꯇꯔꯥꯅꯤꯄꯥꯟ ꯇꯔꯥꯃꯥꯄꯟ ꯀꯨꯟꯃꯉꯥ ꯀꯨꯟꯇꯔꯨꯛ ꯀꯨꯟꯇꯔꯦꯠ
ꯀꯨꯟꯅꯤꯄꯥꯟ ꯀꯨꯟꯃꯥꯄꯟ ꯀꯨꯟꯊ꯭ꯔꯥ ꯀꯨꯟꯊ꯭ꯔꯥꯃꯥꯥꯊꯣꯏ ꯀꯨꯟꯊ꯭ꯔꯥꯅꯤꯊꯣꯏ ꯀꯨꯟꯊ꯭ꯔꯥꯍꯨꯝꯗꯣꯏ ꯀꯨꯟꯊ꯭ꯔꯥꯃꯔꯤ ꯀꯨꯟꯊ꯭ꯔꯥꯇꯔꯨꯛ ꯇꯕ꯭ꯔꯣ ꯅꯤꯐꯨ
ꯇꯥꯕ꯭ꯔꯣ
ꯇꯥꯕ꯭ꯔꯥ ꯢꯌꯥꯝꯕ
ꯇꯔꯗꯦ
ꯎꯝ ꯌꯥꯝꯅ ꯉꯔꯥꯡ ꯅꯍꯥꯟ ꯑꯗꯨꯝ ꯏꯔꯥꯡ ꯀꯟꯖꯤꯟ ꯃꯥꯜꯂꯦ
ꯍꯣꯢꯃꯦ ꯈꯟꯖꯜꯂꯅꯨ
ꯌꯨꯝ ꯃꯩ ꯊꯥꯕꯖꯦ ꯑꯃꯨꯛ ꯍꯧꯔꯛꯑꯝꯃ
ꯏꯔꯥꯡ ꯏꯔꯥꯡꯒꯤꯗꯨ ꯌꯥꯗꯦ ꯍꯥꯢꯕꯅꯤ
ꯌꯥꯗꯤꯌꯦ
ꯎꯝ ꯍꯥꯢꯔꯛꯇ꯭ꯔꯣ ꯅꯪꯉꯣꯟꯗ ꯫
ꯈꯥꯏꯇꯦ
ꯌꯥꯗꯦ
ꯑꯣ
ꯑꯗꯨꯗꯤ
ꯈꯪꯗꯦꯅꯦ
ꯑꯃ ꯑꯅꯤ ꯑꯍꯨꯝ ꯃꯔꯤ ꯃꯉꯥ ꯇꯔꯨꯛ ꯇꯔꯦꯠ ꯅꯤꯄꯥꯟ ꯃꯥꯄꯟ ꯇꯔꯥ ꯇꯔꯥꯃꯥꯊꯣꯏ ꯇꯔꯥꯅꯤꯊꯣꯏ ꯇꯔꯥꯍꯨꯝꯗꯣꯏ ꯇꯔꯥꯃꯔꯤ ꯇꯔꯥꯃꯉꯥ ꯇꯔꯥꯇꯔꯨꯛ ꯇꯔꯥꯇꯔꯦꯠ ꯇꯔꯥꯅꯤꯄꯥꯜ ꯇꯔꯥꯃꯥꯄꯜ ꯀꯨꯟ
ꯇꯥꯗꯔꯣ
ꯇꯥꯏ ꯌꯝ
ꯇꯨꯡꯕ ꯍꯧꯒꯠꯇꯔꯤꯕꯣ
ꯀꯔꯤꯅꯣ ꯇꯥꯏ ꯏꯌꯥꯝꯕ
ꯍꯧꯒꯠꯇꯔꯤꯕꯣ ꯇꯥꯕ꯭ꯔꯣ
ꯑꯃ ꯑꯅꯤ ꯇꯥꯏ ꯏꯌꯥꯝꯕ
ꯇꯨꯝ ꯍꯧꯒꯠꯇꯔꯤꯕꯣ ꯅꯪ
ꯑꯩ ꯍꯧꯒꯠ
ꯇꯥꯏ ꯇꯥꯏ
ꯋꯥꯀꯤꯡ ꯆꯦꯟꯂꯤꯔꯣ ꯏꯌꯥꯝꯕ
ꯎꯝ ꯆꯦꯟꯂꯝꯕꯅꯦ
ꯎꯝ
ꯀꯦꯝ ꯇꯥꯗꯔꯣ ꯑꯩꯅ ꯉꯥꯡꯕꯁꯦ
ꯍꯣꯏ
ꯇꯥꯏꯍꯦ ꯇꯥꯕ꯭ꯔꯣ
ꯇꯥꯏ ꯇꯌꯥꯝꯕ
ꯎꯝ
ꯑꯃ ꯑꯅꯤ ꯑꯍꯨꯝ ꯆꯥꯝꯃꯒ ꯑꯃ ꯆꯥꯝꯃꯒꯑꯅꯤ ꯆꯥꯝꯃꯒ ꯃꯔꯤ ꯆꯥꯝꯃ ꯃꯉꯥ ꯆꯥꯝꯃꯒ ꯇꯔꯨꯛ ꯆꯥꯝꯃ ꯇꯔꯦꯠ ꯆꯥꯝꯃꯒ ꯅꯤꯄꯥꯟ ꯆꯥꯝꯃ ꯃꯥꯄꯟ ꯀꯨꯟ ꯀꯨꯟꯃꯥꯊꯣꯏ ꯀꯨꯟꯅꯤꯊꯣꯏ ꯀꯨꯜꯍꯨꯝꯗꯣꯏ ꯀꯨꯟꯃꯔꯤ ꯇꯔꯨꯛ ꯀꯨꯟꯇꯔꯦꯠ
ꯅꯪ ꯅꯪ ꯃꯁꯤꯡ ꯊꯤꯕꯗ ꯅꯪ ꯌꯨꯝꯗ ꯂꯩꯔꯣ
ꯂꯩꯇꯦ
ꯍꯥ
ꯂꯩꯇꯦ ꯏꯌꯥꯝꯕ ꯀꯩꯅꯣꯗ ꯚꯔꯥꯗ ꯂꯩ
ꯅꯪꯅ ꯃꯁꯤꯡ ꯊꯤꯕꯗꯣ ꯇꯥꯕ ꯃꯤꯅ ꯉꯥꯎꯔꯕꯣꯏ ꯈꯟꯈꯤꯅꯤ ꯊꯪꯅꯕ ꯃꯤꯅ ꯇꯥꯔꯗꯤ ꯈꯜꯂꯣꯏꯗ꯭ꯔꯣ ꯑꯗꯣ
ꯈꯜꯂꯝꯅꯤ ꯃꯣꯏ ꯈꯪꯗꯦ ꯀꯥ ꯑꯗꯨꯝ ꯈꯔ ꯊꯪꯅꯩ
ꯏꯃꯥꯡꯗ ꯀꯥꯁꯦ ꯅꯨꯡꯗꯥꯡ ꯈꯨꯗꯤꯡꯒꯤ ꯃꯁꯤꯡꯗ ꯊꯤꯔ ꯗꯨꯝ ꯂꯩꯔꯦꯅ ꯈꯜꯂꯝꯃꯅꯤ ꯃꯤꯅꯥ
ꯎꯝ ꯈꯜꯂꯝꯒꯅꯤ ꯃꯣꯏ
ꯎꯝ ꯀꯩꯅꯣ ꯃꯥ ꯇꯧꯔꯤꯁꯦ
ꯇꯥꯕꯨ ꯇꯥꯗꯨꯔꯦ ꯄꯨꯡꯁꯤꯗꯤ ꯅꯪ ꯑꯝ ꯃꯇꯝꯖꯦ ꯀꯨꯟꯃꯉꯥ ꯀꯨꯟꯇꯔꯨꯛ ꯑꯗꯨꯏꯕꯧꯗꯤ ꯌꯥꯎꯍꯟꯂꯨꯀꯣ ꯏꯌꯥꯝꯕ
ꯑꯥ
ꯑꯗꯨꯗꯤ ꯏꯌꯥꯝꯕ ꯑꯃꯨꯛ ꯇꯧꯔꯣ ꯑꯩ ꯊꯝꯃꯒꯦ
ꯍꯣꯏ ꯍꯣꯏ